ꯍꯥꯏꯕꯤꯌꯨ
ꯃꯔꯨꯞ ꯅꯨꯡꯉꯥꯏꯔꯤꯕ꯭ꯔꯣ
ꯅꯨꯡꯉꯥꯏꯔꯤꯌꯦ ꯅꯨꯡꯉꯥꯏꯔꯤꯌꯦ ꯏꯈꯪ ꯈꯪꯍꯧꯗꯅ ꯑ ꯐꯣꯟ ꯇꯧꯕꯤꯔꯛꯄ ꯀꯔꯤ ꯃꯔꯨ ꯑꯣꯏꯕ ꯑ ꯊꯕꯛꯀ ꯂꯩꯕꯤꯕ꯭ꯔꯣ
ꯑ ꯃꯔꯨꯞꯀ ꯁꯨꯝ ꯋꯥꯔꯤ ꯑꯃꯇꯪ ꯁꯨꯝ ꯁꯥꯟꯅꯁꯦꯅ ꯇꯧꯔꯛꯄꯅꯤ
ꯑꯣ ꯀꯩꯁꯨ ꯀꯥꯏꯗꯦ ꯀꯩꯁꯨ ꯀꯥꯏꯗꯦ ꯑꯩꯖꯨ ꯍꯥꯏꯗꯤ ꯊꯕꯛ ꯀꯩꯁꯨꯛ ꯆꯤꯟꯗꯦ ꯋꯥꯔꯤ ꯋꯥꯇꯥꯏ ꯁꯥꯟꯅꯕ ꯀꯔꯤꯁꯨ ꯀꯥꯏꯗꯦ ꯑꯗꯣ ꯀꯔꯤ ꯋꯥꯔꯤ ꯁꯥꯟꯅꯁꯦ ꯍꯥꯏꯕꯅꯣ ꯃꯔꯨꯞꯅ ꯑꯗꯨꯝ ꯍꯥꯏꯕꯤꯔꯛꯑꯣꯅꯦ
ꯃꯔꯨꯞ ꯉꯁꯤꯖꯨ ꯑꯩꯈꯣꯏꯒꯤ ꯄꯥꯎꯔꯧ ꯃꯩꯠ ꯃꯅꯤꯄꯨꯔꯤ ꯄꯥꯎꯔꯧꯒꯤ ꯃꯇꯥꯡꯗꯀꯣ ꯋꯥꯔꯤ ꯈꯔ ꯁꯥꯟꯅꯁꯦꯅ ꯇꯧꯔꯛꯄꯅꯦ ꯃꯔꯨꯞ
ꯑ ꯌꯥꯏꯌꯦ ꯌꯥꯏꯌꯦ ꯃꯔꯨꯞ ꯃꯔꯨꯞꯅ ꯑꯗꯨꯝ ꯍꯧꯕꯤꯔꯛꯑꯣꯅꯦ ꯍꯥꯏꯗꯤ ꯀꯔꯤ ꯀꯔꯤꯒꯤ ꯃꯇꯥꯡꯗ ꯁꯥꯟꯅꯁꯤ
ꯃꯔꯨꯞ ꯑꯗꯨꯗꯤ ꯑꯗꯨꯝ ꯍꯥꯏꯖ ꯑ ꯑꯍꯥꯝꯕꯖꯤꯅ ꯈꯣꯡꯒ꯭ꯔꯥꯎ ꯁꯦꯠꯂꯤꯉꯩꯗ ꯁꯟꯅ ꯋꯥꯏ ꯍꯥꯏꯕ ꯃꯅꯤꯄꯨꯔꯒꯤ ꯄ꯭ꯔꯣꯚꯥꯞꯁꯦ ꯁꯤꯖꯤꯒꯤ ꯄꯥꯎꯔꯧꯖꯤꯒꯤ ꯃꯇꯥꯡꯗ ꯍꯥꯏꯐꯦꯠ ꯍꯥꯏꯖꯔꯛꯀꯦꯀꯣ
ꯎꯝ ꯍꯥꯏꯕꯤꯔꯣ ꯍꯥꯏꯕꯤꯔꯣ
ꯄꯥꯎꯔꯧ ꯑꯁꯤꯒꯤ ꯋꯥꯍꯟꯊꯣꯛꯁꯦ ꯃꯔꯨꯞ ꯑ ꯊꯧꯑꯣꯏꯗꯕ ꯇꯞꯄꯗꯒꯤ ꯑꯁꯣꯏꯕ ꯅꯪꯈꯤ ꯍꯥꯏꯕꯅꯤ ꯈꯣꯡꯒ꯭ꯔꯥꯏ ꯆꯟꯗꯨꯅ ꯐꯝꯕ ꯍꯥꯏꯕꯁꯤ ꯆꯥꯅꯤꯡ ꯇꯥꯅ ꯄꯨꯛꯅꯤꯡ ꯂꯩꯇꯥꯅ ꯐꯝꯕꯒꯤ ꯃꯑꯣꯡ ꯑꯃꯅꯤ ꯈꯣꯡꯒ꯭ꯔꯥꯏ ꯆꯟꯗꯨꯅ ꯐꯝꯕ ꯍꯥꯏꯕꯁꯤ ꯍꯧꯒꯠꯄꯗ ꯃꯤꯠꯀꯨꯞ ꯈꯔꯗꯤ ꯆꯪꯏ ꯈꯣꯡꯒ꯭ꯔꯥꯏ ꯆꯟꯗꯨꯅ ꯐꯝꯂꯤꯉꯩꯗ ꯑꯉꯥꯎꯕ ꯁꯟꯅ ꯆꯦꯟꯁꯤꯜꯂꯛꯂꯕꯗꯤ ꯆꯦꯟꯊꯣꯛꯄ ꯅꯪꯗ꯭ꯔꯤꯉꯩꯗ ꯁꯟꯅ ꯋꯥꯏꯕꯅ ꯍꯥꯟꯒꯅꯤ ꯊꯕꯛ ꯇꯧꯒꯗꯕ ꯃꯇꯝꯗ ꯅꯤꯡꯉꯥꯏꯗꯅ ꯐꯝꯗꯨꯅ ꯂꯩꯊꯣꯛꯂꯕꯗꯤ ꯆꯤꯔꯕ ꯃꯇꯝ ꯂꯩꯇ꯭ꯔꯕ ꯃꯇꯝꯗ ꯑꯋꯥꯕ ꯈꯨꯗꯣꯡꯊꯤꯕ ꯅꯪꯒꯅꯤ ꯅꯤꯡꯉꯥꯏꯗꯅ ꯐꯝꯗꯨꯅ ꯂꯩꯊꯣꯛꯇꯅꯕ ꯃꯇꯝ ꯆꯥꯅ ꯊꯕꯛ ꯇꯧꯍꯣꯢ ꯍꯧꯅꯕ ꯄꯥꯎꯇꯥꯛ ꯄꯤꯕꯗ ꯄꯥꯎꯔꯧ ꯑꯁꯤ ꯑꯍꯜ ꯂꯃꯟꯁꯤꯡ ꯁꯤꯖꯤꯟꯅꯩ
ꯎꯝ ꯌꯥꯝꯅ ꯑ ꯐꯖꯕ ꯄꯥꯎꯔꯧ ꯄꯥꯎꯇꯥꯛꯅꯦ ꯃꯔꯨꯝꯅꯁꯨ ꯐꯖꯅ ꯁꯨꯒꯥꯏꯅ ꯇꯥꯛꯄꯤꯔꯦ ꯌꯥꯝ ꯅꯨꯡꯉꯥꯏꯖꯩ ꯎꯝ ꯃꯇꯨꯡ ꯇꯥꯔꯛꯄꯗꯁꯨ ꯑ ꯄꯧꯇꯥꯛ ꯐꯖ ꯐꯖꯔꯕ ꯀꯌꯥ ꯊꯝꯕꯤꯔꯛꯀꯅꯤꯅ ꯈꯟꯖꯩ ꯑ ꯃꯔꯨꯞꯅ ꯊꯝꯕꯤꯔꯤꯕ ꯄꯥꯎꯇꯥꯛ ꯑꯗꯨꯨ ꯌꯥꯝꯅ ꯀꯥꯟꯅꯩ ꯑꯩꯈꯣꯏꯒꯤ ꯄꯨꯟꯁꯤꯗ ꯌꯥꯝꯅ ꯄꯔꯥ ꯇꯝꯕꯤꯒꯗꯕ ꯑꯗꯨꯒꯨꯝꯂꯕ ꯄꯥꯎꯇꯥꯛ ꯑꯃꯅꯤ ꯍꯥꯏꯗꯨꯅ ꯊꯝꯖꯒꯦ ꯃꯔꯨꯞ
ꯑꯗꯨ ꯃꯔꯨꯞ ꯑ ꯑꯩꯈꯣꯏ ꯁꯤꯒꯤ ꯀꯩꯅꯣꯁꯦ ꯑ ꯃꯈꯣꯟꯁꯦ ꯈꯤꯇꯪ ꯂꯩꯈꯠꯄꯁꯦ ꯀꯔꯝꯃꯥꯏꯅ ꯁꯦꯝꯒꯦ
ꯎꯝ ꯐꯣꯟꯒꯤ ꯆꯨꯝꯅꯩꯗꯨꯗ ꯑꯗꯨꯝ ꯂꯩꯈꯠꯄꯤꯌꯣ
ꯃꯊꯪ ꯑꯩ ꯁꯤ ꯂꯩꯈꯠꯄꯁꯤꯗꯗꯤ ꯂꯣꯏꯔꯦ
ꯏꯌꯥꯔꯄꯤꯁ ꯌꯥꯎꯗ꯭ꯔꯗꯤ ꯅꯨꯡꯉꯥꯏꯇꯕꯅꯦ ꯏꯌꯔꯄꯤꯁ ꯑꯃꯥ ꯂꯩꯁꯟꯕꯤꯔꯣ ꯅꯠꯇ꯭ꯔꯒ ꯍꯌꯦꯡ ꯑꯩꯉꯣꯟꯗ ꯑꯃ ꯂꯧꯒ꯭ꯔꯣ
ꯐꯔꯦ ꯃꯔꯨꯞ ꯑꯗꯨꯗꯤ ꯃꯈꯥ ꯇꯥꯅ ꯑꯃꯨꯛ ꯍꯥꯏꯖꯔꯛꯀꯦ
ꯍꯥꯏꯕꯤꯔꯛꯑꯣ
ꯑꯅꯤꯁꯨꯕꯁꯤꯅ ꯈꯨꯖꯥꯏ ꯃꯄꯨ ꯐꯥꯗꯣꯛꯇꯥꯏ ꯍꯥꯏꯕ ꯄꯥꯎꯔꯧꯁꯦ ꯁꯤ ꯁꯝꯂꯛꯄ ꯄꯥꯎꯔꯧꯁꯦ ꯑꯃꯝꯇꯪ ꯍꯥꯏꯖꯔꯛꯀꯦ
ꯎꯝ ꯐꯒꯅꯤ ꯃꯔꯨꯞ ꯍꯥꯏꯕꯤꯔꯛꯑꯣ ꯌꯥꯝꯅ ꯇꯥꯕꯗ ꯌꯥꯝ ꯅꯨꯡꯉꯥꯏꯒꯗꯕꯁꯨ ꯃꯥꯜꯂꯦ
ꯍꯣꯏ ꯑꯩ ꯌꯥꯝꯅ ꯅꯨꯡꯉꯥꯏꯕ ꯄꯥꯎꯔꯧꯅꯤ ꯄꯥꯎꯔꯧ ꯑꯁꯤꯒꯤ ꯋꯥꯍꯟꯊꯣꯛꯇꯤ ꯑꯆꯨꯝꯕꯅ ꯑꯔꯥꯟꯕ ꯑꯣꯏꯈꯤ ꯍꯥꯏꯕꯅꯤ ꯀꯔꯤꯒꯨꯝꯕ ꯃꯇꯝꯗ ꯑꯆꯨꯝꯕꯕꯨ ꯏꯀꯥꯏ ꯈꯨꯝꯅꯗꯕ ꯃꯥꯒꯤ-ꯃꯥꯒꯤ ꯃꯤꯠꯆꯪ ꯌꯦꯡꯗꯨꯅ ꯑꯔꯥꯟꯕꯕꯨ ꯆꯤꯡꯈꯠꯈꯤꯕ ꯌꯥꯎꯏ ꯑꯁꯤꯒꯨꯝꯕ ꯃꯐꯝꯗ ꯑꯆꯨꯝꯕꯒꯤ ꯃꯐꯝ ꯂꯩꯇꯦ ꯑꯆꯨꯝꯕ ꯇꯧꯔꯤꯕ ꯃꯤ ꯑꯗꯨ ꯑꯋꯥꯕ ꯅꯪꯉꯤ ꯃꯍꯥꯛꯄꯨ ꯑꯔꯥꯟꯕ ꯇꯧꯕ ꯑꯣꯏꯅ ꯂꯧꯅꯩ ꯈꯨꯖꯥꯏ ꯃꯄꯨ ꯑꯃꯕꯨ ꯍꯨꯔꯥꯟꯕꯁꯤꯡꯅ ꯃꯔꯥꯜ ꯁꯤꯗꯨꯅ ꯍꯨꯔꯥꯟꯕ ꯇꯥꯍꯟꯗꯨꯅ ꯆꯩꯔꯥꯛ ꯐꯪꯍꯜꯂꯤ ꯂꯩꯕꯥꯛꯀꯤ ꯀꯥꯡꯂꯣꯟ ꯏꯟꯗꯕ ꯃꯐꯝꯗ ꯑꯆꯨꯝꯕ ꯆꯠꯄꯁꯤꯡ ꯑꯋꯥꯕ ꯅꯪꯉꯤ ꯑꯁꯤꯒꯨꯝꯕ ꯑꯆꯨꯝꯕꯕꯨ ꯑꯔꯥꯟꯕ ꯇꯥꯍꯟꯕꯒꯤ ꯊꯕꯛ ꯑꯁꯤ ꯌꯥꯅꯤꯡꯗꯕ ꯎꯠꯇꯨꯅ ꯄꯥꯎꯇꯥꯛ ꯄꯤꯕꯗ ꯑꯍꯜ ꯂꯃꯟꯁꯤꯡꯅ ꯄꯥꯎꯔꯧ ꯑꯁꯤ ꯁꯤꯖꯤꯟꯅꯩꯀꯣ ꯃꯔꯨꯞ
ꯑꯥ ꯌꯥꯝꯅ ꯐꯖꯕ ꯄꯥꯎꯔꯧ ꯄꯥꯎꯇꯥꯛꯅꯤ ꯑ ꯑꯩꯈꯣꯏꯒꯤ ꯃꯔꯨꯞꯅ ꯊꯝꯕꯤꯔꯤꯕꯁꯤ ꯇꯥꯕꯗꯁꯨ ꯌꯥꯝꯅ ꯅꯨꯡꯉꯥꯏ ꯑꯗꯨꯕꯨ ꯃꯔꯨꯞꯅ ꯑ ꯍꯥꯏꯕꯤꯔꯛꯄ ꯃꯇꯝꯗ ꯏꯆꯝ ꯆꯝꯅ ꯑꯩꯈꯣꯏꯒꯤ ꯋꯥꯈꯜꯗꯒꯤ ꯊꯣꯛꯂꯛꯄ ꯑꯗꯨꯒꯨꯝꯅ ꯑꯗꯨꯝ ꯍꯥꯏꯕꯤꯔꯛꯑꯣ ꯎꯝ ꯍꯥꯏꯕꯗꯤ ꯇꯥꯕꯗ ꯈꯤꯇꯪ ꯀꯩꯅꯣꯝꯃ ꯍꯥꯏꯗꯤ ꯃꯤꯅ ꯑꯗꯨꯝ ꯀꯩꯅꯣꯝꯃꯅꯦꯅ ꯑꯗꯨꯝ ꯈꯜꯂꯦ ꯑꯗꯨꯅ ꯃꯈꯥ ꯇꯥꯔꯛꯄ ꯄꯥꯎꯔꯧ ꯄꯥꯎꯇꯥꯛꯁꯨ ꯊꯝꯕꯤꯔꯛꯀꯅꯤꯅ ꯈꯟꯖꯔꯤ ꯃꯔꯨꯞꯀꯤ ꯃꯐꯝꯗꯒꯤ ꯐꯖ ꯐꯖꯔꯕ ꯄꯥꯎꯇꯥꯛ ꯐꯖ ꯐꯖꯔꯕ ꯑꯩꯈꯣꯏꯒꯤ ꯑꯍꯜ ꯂꯃꯟꯁꯤꯡꯅ ꯊꯝꯕꯤꯔꯝꯕ ꯄꯥꯎꯔꯧ ꯄ꯭ꯔꯃꯥꯟ ꯄꯥꯟꯊꯩꯅ ꯆꯤꯡꯕ ꯀꯌꯥ ꯑꯃ
ꯎꯝ
ꯑꯩꯈꯣꯏꯒꯤ ꯊꯝꯕꯤꯔꯛꯀꯅꯦꯅꯅ ꯑꯥ ꯑꯩꯈꯣꯏ ꯑꯁꯥ ꯇꯧꯖꯔꯤ ꯍꯥꯏꯖꯕ ꯇꯥꯔꯦꯅꯦ ꯃꯔꯨꯞꯀꯣ ꯑꯣ ꯃꯈꯥ ꯇꯥꯕ ꯑꯗꯨꯝ ꯊꯝꯕꯤꯔꯛꯑꯣ
ꯑꯗꯣ ꯃꯈꯥ ꯇꯥꯕꯁꯦ ꯇꯥꯗ꯭ꯔꯤꯀꯥꯟꯗ ꯃꯔꯨꯞꯀꯤ ꯃꯔꯨꯞꯅ ꯃꯔꯨꯞꯇ ꯂꯩꯕ ꯄꯥꯎꯔꯧ ꯂꯩꯔꯒꯗꯤ ꯑꯃꯇꯪ ꯍꯥꯏꯕꯤꯔꯝꯃꯣ
ꯍꯥꯏꯖꯔꯛꯀꯦ ꯃꯔꯨꯞ ꯑꯩꯁꯦ ꯑꯗꯨꯒꯨꯝꯕꯗ ꯀꯥꯏꯍꯦꯅ ꯊꯣꯏꯗꯣꯛ ꯍꯦꯟꯗꯣꯛꯅ ꯍꯩꯔꯨꯕꯗꯤ ꯅꯠꯆꯗꯦ ꯑꯗꯨꯕꯨ ꯑꯩ ꯏꯆꯝ ꯆꯝꯅ ꯍꯥꯏꯖꯔꯛꯀꯦ
ꯀꯩꯁꯨ ꯀꯥꯏꯗ‌ꯦ ꯃꯥꯂꯨ
ꯏꯆꯝ ꯆꯝꯅ ꯍꯥꯏꯔꯕꯗ ꯑꯩꯈꯣꯏꯒꯤ ꯃꯩꯇꯩꯒꯤ ꯑꯣꯏꯕ ꯍꯥꯏꯕꯗꯤ ꯂꯩꯔꯤꯕ ꯃꯩꯍꯧꯔꯣꯟꯗꯒꯤ ꯆꯠꯅꯔꯛꯂꯕ ꯌꯥꯝꯅ ꯆꯝꯕ ꯑꯩꯈꯣꯏꯒꯤ ꯄꯥꯎꯂꯧ ꯑꯃꯇꯪ ꯅꯤꯡꯁꯤꯡꯖꯔꯛꯀꯦ ꯃꯗꯨꯗꯤ ꯑꯥ ꯃꯔꯨ ꯎꯍꯩ ꯄꯥꯟꯕ ꯎꯄꯥꯟꯗꯤ ꯃꯔꯨ ꯂꯨꯞꯄꯤ ꯍꯥꯏꯔꯤꯕ ꯑꯁꯤ ꯌꯥꯝꯅ ꯆꯝꯕ ꯑꯗꯨꯒ ꯑꯊ꯭ꯔꯗꯤ ꯌꯥꯝꯅ ꯂꯩꯕ ꯑꯗꯨꯒꯨꯝꯂꯕ ꯑꯩꯈꯣꯏꯒꯤ ꯄꯥꯎꯔꯧ ꯄꯥꯟꯊꯩ ꯑꯃꯅꯤ ꯁꯟꯇꯣꯛꯅ ꯍꯥꯏꯖꯔꯛꯀꯦ ꯀꯔꯤꯒꯨꯝꯕ ꯃꯤꯑꯣꯏ ꯑꯃꯅ ꯌꯥꯝꯅ ꯈꯪꯕ ꯍꯩꯔꯕ ꯑꯃꯗꯤ ꯃꯍꯩꯒꯤ ꯊꯥꯛꯇ ꯌꯥꯝꯅ ꯍꯩꯔꯕ ꯑꯗꯨꯒ ꯍꯤꯔꯝ ꯑꯃꯗ ꯌꯥꯝꯅ ꯀꯨꯞꯁꯟꯅ ꯈꯪꯂꯕꯗꯤ ꯃꯍꯥꯛ ꯅꯣꯂꯨꯞꯅ ꯆꯠꯀꯅꯤ ꯑꯃꯗꯤ ꯃꯤꯒꯤ ꯃꯃꯥꯡꯗ ꯊꯧꯒꯜꯂꯣꯟ ꯕꯦꯕꯥꯔ ꯐꯖꯒꯅꯤ ꯑꯗꯨꯕꯨ ꯑꯩꯈꯣꯏꯒꯤ ꯀꯔꯤꯒꯨꯝꯕ ꯈꯪ ꯐꯥꯠꯇꯕ ꯑꯗꯒꯤ ꯁꯨꯡꯈꯪ ꯈꯪꯗꯕ ꯃꯤꯅ ꯈꯪꯕ ꯁꯥꯗꯨꯅ ꯃꯤꯒꯤ ꯃꯃꯥꯡꯗ ꯊꯒꯣꯏ ꯎꯁꯤꯠꯇꯕꯗꯧꯅ ꯆꯠꯀꯅꯤ ꯃꯁꯤꯒꯤ ꯃꯇꯥꯡꯗ ꯑꯩꯈꯣꯏꯒꯤ ꯍꯧꯒꯠꯂꯛꯂꯤꯕ ꯅꯍꯥ ꯁꯤꯡꯒꯤ ꯃꯍꯩ ꯇꯝꯈꯠꯂꯛꯄꯗ ꯑꯩꯈꯣꯏꯒꯤ ꯃꯩꯍꯧꯔꯣꯟꯜꯗꯒꯤ ꯂꯩꯔꯛꯂꯤꯕ ꯑꯍꯜꯁꯤꯡ ꯑꯁꯤꯅ ꯄꯥꯎꯇꯥꯛ ꯑꯣꯏꯅ ꯊꯝꯕꯤꯔꯝꯕ ꯑꯗꯨꯒꯨꯝꯂꯕ ꯐꯖꯔꯕ ꯌꯥꯝꯅ ꯆꯝꯅ ꯐꯖꯕ ꯑꯗꯨꯒꯨꯝꯂꯕ ꯄꯥꯎꯇꯥꯛ ꯑꯃꯅꯤ ꯍꯥꯏꯗꯨꯅ ꯊꯝꯖꯒꯦ ꯃꯔꯨꯞ
ꯎꯝ ꯌꯥꯝ ꯐꯖꯩ ꯃꯔꯨꯞ ꯃꯔꯨꯞꯀꯤꯥꯎ ꯄꯥꯎꯔꯧꯁꯤꯁꯨ ꯑꯗꯨꯝ ꯃꯊꯪꯗ ꯑꯩ ꯃꯔꯨꯞ ꯑꯩꯒꯤ ꯄꯥꯎꯔꯧ ꯑꯃꯒ ꯍꯥꯏꯖꯔꯛꯀꯦ ꯉꯛ ꯌꯣꯜꯂꯒ ꯁꯦꯅꯥꯄꯇꯤ ꯐꯪꯉꯤ ꯍꯥꯏꯕꯒꯤ ꯄꯥꯎꯔꯧ ꯑꯁꯤ ꯑꯩ ꯆꯥꯎꯔꯥꯛꯄ ꯍꯥꯗꯣꯛꯆꯔꯛꯀꯦꯀꯣ ꯃꯥꯔꯨꯛ
ꯎꯝ ꯍꯥꯏꯕꯤꯌ
ꯄꯥꯎꯔꯧ ꯑꯁꯤꯒꯤ ꯋꯥꯍꯟꯊꯣꯛꯇꯤ ꯁꯤꯕ ꯀꯤꯗꯕꯅ ꯃꯤꯀꯣꯛ ꯊꯣꯡꯏꯤ ꯍꯥꯏꯕꯅꯤꯀꯣ ꯃꯥꯔꯨ
ꯌꯦꯛꯅꯕꯨꯒ ꯃꯥꯌꯣꯛꯅꯕ ꯂꯥꯟꯐꯝꯗ ꯁꯤꯕ ꯀꯤꯗꯨꯅ ꯆꯦꯜꯂꯤꯕ ꯃꯤꯗꯨ ꯍꯥꯟꯅ ꯁꯤꯒꯜꯂꯤ ꯅꯣꯡꯃꯗ ꯄꯣꯛꯄ ꯃꯆꯥꯅꯤ ꯅꯣꯡꯃꯗꯤ ꯁꯣꯏꯗꯅ ꯁꯤꯒꯅꯤ ꯈꯟꯅ ꯌꯦ ꯇꯅꯕꯒ ꯃꯥꯌꯣꯛꯅꯔꯤꯕ ꯃꯤ ꯑꯗꯨꯗꯤ ꯌꯦꯡꯅꯕꯅ ꯂꯥꯛꯆꯕ ꯉꯝꯗꯦ ꯃꯍꯥꯛꯅ ꯌꯦꯡꯅꯕꯕꯨ ꯃꯥꯏꯊꯤꯕ ꯄꯤꯕ ꯉꯝꯃꯤ ꯀꯣ ꯃꯍꯥꯛꯅ ꯃꯊꯧꯅꯥ ꯃꯔꯤꯡꯖꯦꯜ ꯐꯕꯒꯤ ꯃꯅꯥ ꯑꯣꯏꯅ ꯁꯦꯅꯥꯄꯇꯤ ꯂꯥꯟꯆꯤꯡ ꯄꯨꯔꯦꯜ ꯑꯣꯏꯕ ꯉꯝꯃꯤ ꯊꯕꯛ ꯑꯃꯕꯨ ꯑꯈꯥꯡ ꯀꯟꯕ ꯁꯤꯕ ꯀꯤꯗꯅ ꯍꯣꯠꯅꯔꯕꯗꯤ ꯃꯥꯏ ꯄꯥꯛꯄ ꯉꯝꯒꯅꯤ ꯃꯗꯨꯒꯤ ꯃꯍꯩꯅ ꯃꯤꯀꯣꯛ ꯊꯣꯡꯕ ꯉꯝꯒꯅꯤ ꯊꯧꯅꯥ ꯐꯅ ꯁꯤꯕ ꯀꯤꯗꯅ ꯊꯕꯛ ꯇꯧꯅꯕ ꯄꯥꯎꯇꯥꯛ ꯄꯤꯕꯗ ꯑꯍꯜ ꯂꯃꯟꯁꯤꯡꯅ ꯃꯁꯤꯒꯤ ꯄꯥꯎꯔꯧꯁꯤ ꯁꯤꯖꯤꯟꯅꯩꯀꯣ ꯃꯔꯨꯞ
ꯎꯝ ꯌꯥꯝꯅ ꯐꯖꯕ ꯄꯧꯇꯥꯛꯅꯦ ꯑꯗꯨ ꯃꯔꯨꯞꯅ ꯍꯥꯏꯕꯤꯔꯛꯄ ꯃꯇꯝꯗ ꯑꯈꯣꯏꯒꯤ ꯈꯤꯇꯪ ꯇꯞꯅ ꯇꯞꯅ ꯍꯥꯏꯕꯤꯔꯛꯑꯣ ꯇꯥꯕꯗ ꯑꯗꯨꯈꯇꯪ ꯅꯨꯡꯉꯥꯏꯇꯕꯗꯧꯅ ꯇꯧꯋꯦ ꯄꯥꯔꯒ ꯍꯥꯏꯕꯒꯤ ꯃꯑꯣꯡꯗ ꯑꯗꯨꯃꯥꯏꯅ ꯑꯗꯨꯅ ꯑꯈꯣꯏꯒꯤ ꯇꯥꯕꯗꯁꯨ ꯈꯤꯇꯪ ꯅꯨꯡꯉꯥꯏꯅꯕ ꯑꯗꯨꯒ ꯃꯤꯅ ꯍꯌꯦꯡ ꯏꯕ ꯈꯣꯠꯄ ꯆꯦꯛ ꯇꯧꯕꯗꯁꯨ ꯈꯤꯇꯪ ꯅꯨꯡꯉꯥꯏꯕ ꯃꯑꯣꯡꯗ ꯇꯧꯕꯤꯔꯛꯑꯣ ꯃꯔꯝꯗꯤ ꯗꯥꯏꯔꯦꯛ ꯄꯥꯔꯒ ꯉꯥꯡꯕ ꯍꯥꯏꯕꯁꯤ ꯃꯤꯅ ꯇꯥꯕꯗ ꯈꯤꯇꯪ ꯅꯨꯡꯉꯥꯏꯇꯕ ꯑꯣꯏꯕꯅ ꯃꯔꯝ ꯑꯣꯏꯔꯒ ꯈꯤꯇꯪ ꯁꯦꯝꯇꯣꯛꯄꯤꯔꯛꯑꯣ ꯌꯥꯝꯅ ꯐꯖꯕ ꯄꯥꯎꯔꯧ ꯄꯥꯎꯇꯥꯛ ꯀꯌꯥ ꯑꯃ ꯊꯝꯕꯤꯈ꯭ꯔꯦ ꯑꯗ ꯃꯈꯥ ꯇꯥꯔꯛꯄꯁꯤꯗꯤ ꯃꯔꯨꯞ ꯑ ꯇꯦꯟꯇꯛꯅ ꯑ ꯑꯩꯁꯨ ꯑꯃꯇꯪ ꯊꯝꯖꯒꯦ
ꯍꯣꯏ ꯊꯝꯕꯤꯌꯨ ꯃꯔꯨꯞ
ꯅꯣꯡꯕꯥꯟꯊꯣꯡ ꯆꯐꯨꯕꯨ ꯀꯥꯏꯅꯕ ꯌꯩꯕ꯭ꯔꯥ ꯍꯥꯏꯕꯁꯤ ꯌꯥꯝꯅ ꯇꯣꯏꯅ ꯇꯣꯏꯅ ꯍꯧꯖꯤꯛꯀꯤ ꯃꯇꯝꯗꯁꯨ ꯑꯥ ꯍꯥꯏꯅꯔꯤꯕ ꯑꯗꯨꯒꯨꯝꯂꯕ ꯃꯄꯥꯟ ꯑꯃꯅꯤ ꯃꯁꯤ ꯑꯩꯈꯣꯏꯅ ꯃꯆꯥꯅ ꯃꯆꯥ ꯋꯥꯔꯛꯄ ꯍꯥꯏꯗꯤ ꯃꯃꯥꯅ ꯃꯆꯥ ꯋꯥꯔꯛꯄ ꯃꯇꯝꯗ ꯁꯤꯖꯤꯟꯅꯩ ꯑꯍꯜ ꯑꯃꯅ ꯅꯠꯇ꯭ꯔꯒ ꯃꯍꯥꯛꯀꯤ ꯃꯄꯥꯥ ꯃꯄꯥ ꯃꯄꯨꯁꯤꯡ ꯋꯥꯔꯛꯄ ꯃꯇꯝꯗ ꯁꯤꯖꯤꯟꯅꯕ ꯄ꯭ꯔꯃꯥꯟ ꯑꯃꯅꯦ ꯃꯁꯤꯒꯤ ꯅꯨꯡꯒꯤ ꯑꯣꯏꯕ ꯋꯥꯍꯟꯊꯣꯛꯇꯤ ꯇꯦꯟꯇꯛꯅ ꯑꯗꯨꯝ ꯊꯝꯖꯒꯦ ꯃꯗꯨꯗꯤ ꯈꯣꯏꯒꯤ ꯃꯃꯥꯅ ꯅꯠꯇ꯭ꯔꯒ ꯃꯄꯥꯅ ꯃꯆꯥꯑꯗꯨꯕꯨ ꯐꯨꯔꯤꯕ ꯑꯗꯨ ꯐꯍꯟꯅꯤꯡꯕꯒꯤꯗꯃꯛꯇ ꯐꯨꯔꯤꯕꯅꯤ ꯁꯤꯔꯁꯅꯨ ꯅꯥꯔꯁꯅꯨ ꯁꯣꯛꯂꯁꯅꯨ ꯍꯥꯏꯗꯨꯅ ꯐꯨꯕ ꯀꯔꯤꯁꯨ ꯅꯠꯇꯦ ꯑꯗꯨꯅ ꯃꯁꯤꯗ ꯑꯈꯣꯏꯒꯤ ꯁꯩꯊꯥꯔꯒ ꯍꯥꯏꯕꯗꯤ ꯊꯣꯡꯕꯥꯥꯟ ꯊꯣꯡ ꯆꯐꯨꯕꯨ ꯀꯥꯏꯅꯕ ꯌꯩꯕ꯭ꯔꯥ ꯍꯥꯏꯅ ꯑꯁꯨꯝꯅ ꯃ ꯃꯩꯇꯩꯒꯤ ꯑꯍꯜ ꯂꯃꯟꯁꯤꯡꯅ ꯊꯝꯕꯤꯔꯝꯕ ꯄ꯭ꯔꯃꯥꯟꯅꯦ ꯃꯔꯨꯞ ꯃꯔꯨꯞꯀ ꯉꯁꯤ ꯃꯔꯨꯞꯅ ꯐꯣꯟ ꯇꯧ ꯕꯤꯔꯛꯇꯨꯅ ꯑꯁꯨꯝꯅ ꯑꯋꯥ ꯅꯨꯡꯉꯥꯏ ꯑꯗꯒꯤ ꯄ꯭ꯔꯃꯥꯟ ꯄꯥꯟꯊꯩꯒꯤ ꯃꯔꯝꯗ ꯀꯥꯟꯅ ꯀꯥꯟꯅꯔꯕ ꯄꯥꯎꯇꯥꯛ ꯀꯌꯥ ꯄꯤꯕꯤꯕꯁꯤ ꯌꯥꯝꯅ ꯅꯨꯡꯉꯥꯏꯖꯩ ꯃꯇꯨꯡ ꯇꯥꯔꯛꯄꯗꯁꯨ ꯑꯈꯪ ꯑꯈꯪꯕ ꯍꯥꯏꯗꯤ ꯃꯩꯇꯩꯒꯤ ꯑꯔꯤꯕ ꯂꯩꯔꯤꯕ ꯃꯩꯍꯧꯟꯔꯣꯟꯗꯒꯤ ꯆꯠꯅꯔꯛꯂꯕ ꯄ꯭ꯔꯃꯥꯟ ꯄꯥꯟꯊꯩꯁꯤꯡ ꯅꯨꯡꯉꯥꯏ ꯅꯨꯡꯉꯥꯏꯔꯕ ꯀꯌꯥ ꯁꯤꯒꯤ ꯍꯤꯔꯝꯗ ꯋꯥꯔꯤ ꯁꯥꯕ ꯑꯣꯏꯁꯦ ꯑꯗꯨ ꯉꯁꯤꯒꯤ ꯑꯣꯏꯅꯗꯤ ꯃꯔꯨꯞ ꯃꯇꯝ ꯑꯁꯤꯁꯨ ꯂꯣꯏꯁꯜꯂꯛ ꯇꯕꯅ ꯃꯔꯝ ꯑꯣꯏꯔꯒ ꯑ ꯂꯣꯏꯁꯤꯟꯅꯕꯒꯤꯗꯃꯛꯇ ꯑ ꯍꯥꯏꯖꯒꯦ
ꯍꯣꯏ ꯃꯔꯨꯞ ꯃꯇꯝꯖꯨ ꯊꯦꯡꯖꯜꯂꯛꯄꯅꯤꯅ ꯃꯇꯥꯡ ꯑꯁꯤꯗ ꯂꯣꯏꯁꯤꯜꯂꯁꯤ ꯃꯔꯨꯞ
ꯀꯈꯤꯗꯨꯨꯀꯣ ꯑꯗꯨ ꯑꯗꯨꯝ ꯋꯥꯡꯉꯒ
ꯍꯈꯣꯏ ꯃꯔꯨꯞ ꯃꯔꯨ ꯑꯁꯤ ꯆꯥꯛ ꯌꯦꯟꯁꯥꯡ ꯎꯅꯕꯤꯔꯕꯕꯨ
ꯆꯦ ꯃꯔꯨꯞ ꯆꯥꯛ ꯌꯦꯟꯁꯥꯡꯁꯦ ꯃꯤꯗꯤ ꯑꯩꯈꯣꯏꯒꯤ ꯐꯣꯟ ꯊꯣꯛꯣꯛ ꯒꯨꯝꯕ ꯑꯍꯥꯟꯕꯗ ꯍꯪꯅꯕꯅꯤ ꯑꯗꯨꯒ ꯃꯔꯨꯞꯀꯤꯁꯤꯅ ꯑꯅꯧꯕ ꯑꯅꯧꯕ ꯑꯗꯨꯒꯨꯝꯕ ꯃꯈꯜꯒꯤ ꯈꯍꯪꯅꯦ ꯍꯥꯏꯅ ꯊꯝꯖꯒꯦ
ꯐꯥꯔ‌ꯦ ꯃꯔꯨ ꯎꯅꯗꯕꯁꯨ ꯀꯨꯏꯔꯦ ꯃꯔꯨꯞ ꯅꯣꯡꯃꯃꯇꯪꯗꯤ ꯄꯨꯟꯁꯤ
ꯁꯣꯏꯗꯅ ꯎꯅꯒꯅꯤ ꯃꯗꯨꯗꯤ ꯏꯟꯁꯥꯡ ꯑꯍꯥꯎꯕ ꯑꯃ ꯂꯩꯔꯒ ꯂꯥꯛꯄꯤꯌꯨ ꯑ ꯉꯥꯏꯖꯔꯝꯒꯦ ꯑꯗꯨꯒ ꯅꯨꯡꯗꯥꯡꯗꯨ ꯕꯣꯟ ꯀꯥꯎꯕ ꯌꯥꯔꯒꯗꯤ ꯌꯥꯔꯦ